ꯇꯥꯕꯣ ꯎꯝ ꯍꯧꯒꯣꯜꯂꯕꯣ
ꯍꯧꯒꯠꯂꯦ ꯒꯨꯗ ꯃꯣꯔꯅꯤꯡꯁꯤꯗ ꯀꯃꯥꯏ ꯀꯃꯥꯏ ꯇꯧꯕꯤꯔꯤꯒꯦ
ꯒꯨꯗ ꯃꯣꯔꯅꯤꯡꯁꯦ ꯇꯨꯝꯕ ꯌꯥꯗꯅ ꯁꯝꯍꯠꯂꯛꯄꯗ ꯌꯩꯁꯦ ꯍꯧꯒꯜꯂꯒ ꯃꯄꯥꯟꯗ ꯐꯝꯃꯦꯕꯨ ꯁꯥꯏ ꯍꯥꯏꯕ ꯀꯅꯤꯌꯣꯡꯗꯦ
ꯁꯥꯃꯟꯕꯩꯔꯕ ꯇꯨꯝꯕ ꯌꯥꯗ꯭ꯔꯤꯁꯦ
ꯎꯝ ꯅꯠꯇꯦ ꯑꯩꯁꯦ ꯑꯗꯨꯝ ꯂꯦꯕꯨ ꯇꯧꯖꯔꯝꯕꯅꯦꯕ ꯉꯥꯛꯇꯪ ꯉꯥꯛꯇꯪ ꯎꯏꯔ ꯎꯏꯔꯒ ꯑꯗꯨꯝ ꯁꯥꯔ ꯑꯗꯨ ꯉꯥꯛꯇ ꯇꯉ ꯉꯇ ꯑꯣꯏꯗꯣ ꯍꯥꯏꯕꯤꯗꯣ
ꯑꯗꯨꯗꯨꯒ ꯁꯣꯝꯗꯒꯤ ꯐꯣꯟꯗ ꯑꯗꯨꯝ ꯇꯧꯁꯤꯜꯂꯛꯄ ꯑꯩꯈꯣꯏ ꯑꯩꯈꯣꯏ ꯏꯆꯟꯅꯨꯄꯤꯗꯣ ꯑꯃꯨ ꯇꯧꯁꯤꯜꯂꯛꯑꯝꯃꯦ ꯑꯅꯤꯔꯛ ꯇꯧꯔꯝꯃꯦ ꯑꯀꯣꯏꯕꯩꯗꯤ ꯑꯣꯛꯇꯦ ꯍꯥꯏꯅ ꯑꯗꯨꯗꯒꯤ ꯑꯍꯥꯟꯕ ꯍꯥꯏꯗ ꯑꯗꯨ ꯑꯃꯨꯛ ꯂꯣꯏꯔꯒ ꯉꯥꯏꯍꯥꯛ ꯑꯃꯨꯛ ꯂꯩꯕꯒ ꯑꯗꯨ ꯑꯃꯨꯛ ꯊꯪꯒꯅꯉꯥꯏꯔꯦ ꯍꯥꯏꯕ ꯑꯩꯈꯣꯏ ꯕꯥ ꯑꯃ ꯇꯧꯔꯛꯄꯤ ꯈꯣꯏ ꯄꯝ ꯂꯣꯏꯔꯦ ꯑꯗꯨ ꯑꯗꯨ ꯊꯝꯃꯨꯔꯦ ꯍꯧꯒꯠꯂꯕꯒꯤ ꯍꯧꯒꯠꯂꯕꯒꯤꯅ
ꯟꯧ ꯇꯨꯝꯃꯤꯀꯥꯟꯗ ꯐꯣꯟ ꯇꯧꯁꯤꯜꯂꯛꯄꯁꯦ ꯑꯗꯨꯝ ꯈꯤꯇꯪ ꯀꯥꯏꯕ ꯍꯧ ꯗꯤ ꯑꯗꯨꯝ ꯀꯥꯏꯕꯅꯤ ꯌꯥꯗꯕꯅꯦ
ꯅꯤ ꯑꯗꯨ ꯀꯕꯠ ꯆꯥꯕꯗ ꯀꯕ ꯂꯒꯦ
ꯎ
ꯉꯔꯥꯡꯗꯤ ꯊꯦꯡꯅ ꯊꯦꯡꯉꯦ ꯑꯗꯣ ꯉꯔꯥꯡꯁꯦ ꯈꯔ ꯊꯦꯡꯅ ꯇꯨꯝꯃꯦꯕ ꯑꯩꯁꯨꯣ ꯄꯨꯡ ꯑꯅꯤ ꯃꯈꯥꯏ ꯍꯦꯜꯂꯦꯕ ꯇꯨꯝꯕ
ꯎꯝ ꯕꯣ ꯌꯦꯡꯕꯒꯤꯔꯣ
ꯅꯠꯇꯦ ꯕꯣꯜ ꯌꯦꯡꯗꯦ ꯑꯗꯨꯝ ꯌꯥꯗꯕꯩ ꯑꯗꯨꯝ ꯐꯣꯟꯁꯦ ꯑꯗꯨꯝ ꯌꯦꯡꯉ ꯈꯣꯠꯂ ꯑꯗꯨꯝ ꯂꯩꯕ
ꯕꯣꯜ ꯌꯦꯡꯅꯤꯡꯗ꯭ꯔꯣꯕ ꯍꯥꯏꯗꯤ ꯁꯨꯝ ꯕꯣꯜ ꯌꯦꯡꯕꯁꯦ ꯀꯌꯥ ꯇꯟꯕ꯭ꯔꯕ ꯏꯟꯇꯔꯦꯁ ꯑꯣꯏꯗꯕ꯭ꯔꯕ ꯁꯣꯝꯁꯦ ꯕꯣꯜꯗ
ꯃꯌꯥꯝ ꯍꯣꯏ ꯌꯥꯝ ꯏꯟꯇꯔꯦꯁ ꯑꯣꯏꯕꯁꯨ ꯑꯣꯏꯗꯦ ꯑꯗꯨꯝ ꯈꯪꯕꯨꯗꯤ ꯈꯪꯅꯤꯡꯉꯦ ꯍꯥꯏꯗꯤ ꯃꯣꯏ ꯀꯟꯇ꯭ꯔꯤ ꯃꯣꯏ ꯐꯦꯟ ꯌꯥꯝꯕ ꯀꯟꯇ꯭ꯔꯤꯅ ꯁꯥꯟꯅꯔꯗ꯭ꯔꯒꯗꯤ ꯍꯥꯏꯗꯤ ꯌꯦꯡꯅꯤꯡꯉꯦ ꯈꯪꯅꯤꯡꯉꯦ ꯀꯔꯝꯕꯅ ꯀꯥꯈ꯭ꯔꯦ ꯀꯥꯔꯦ ꯈꯪꯅꯤꯡꯉꯦꯕꯗꯣ ꯑꯗꯨꯝ ꯌꯦꯡꯗ꯭ꯔꯁꯨ ꯋꯥꯆꯞ ꯁꯦꯠꯇ꯭ꯔꯁꯨ ꯂꯩꯅꯤꯅ ꯑꯗꯨꯝ ꯈꯪꯕꯅꯤꯅ ꯑꯣ ꯑꯩꯗꯤ ꯊꯟꯗ ꯌꯦꯡꯕꯁꯨ ꯕꯤꯠ ꯊꯟꯗ ꯌꯦꯡꯕꯁꯨ ꯕꯤꯠ ꯌꯥꯎꯗꯦꯗꯅ
ꯎꯝ ꯐꯔ ꯑꯩꯈꯣꯏꯁꯨ ꯏꯊꯟꯇ ꯌꯦꯡꯕꯗꯣ ꯃꯤꯠ ꯂꯩꯇꯕꯗꯣ ꯉꯔꯥꯡꯗꯤ ꯑꯩꯈꯣꯏ ꯏꯃꯥꯟꯅꯕꯤ ꯑꯃꯒ ꯌꯦꯡꯃꯤꯟꯅꯁꯦꯅ ꯌꯦꯡꯉꯦ ꯑꯗꯨꯗꯨꯒ ꯇꯨꯝꯅꯤꯡꯕꯁꯦ ꯇꯨꯝꯅꯤꯡꯕꯁꯦ ꯇꯨꯝꯅꯤꯡꯕꯁꯦ ꯈꯥꯡꯉꯒ ꯌꯦꯡꯉꯦ ꯑꯗꯨꯏꯗꯨꯒ ꯀꯩꯅꯣ ꯇꯧꯔꯦ ꯑꯩꯈꯣꯏꯅ ꯌꯦꯡꯕ ꯑꯩꯈꯣꯏꯅ ꯄꯥꯝꯕ ꯇꯤꯝꯗꯨꯅ ꯀꯥꯔꯦ ꯉꯔꯥꯡꯗꯤ ꯑꯩꯈꯣꯏꯅ ꯑꯗꯨꯒ ꯂꯥꯁꯀꯤ ꯃꯣꯏꯒꯤ ꯃꯦꯠꯁ ꯑꯅꯤ ꯂꯩ ꯍꯥꯏꯕ ꯉꯔꯥꯡꯁꯦ ꯑ ꯑꯩꯈꯣꯏꯗꯤ ꯀꯩꯅꯣ ꯇꯧꯗꯕ ꯑꯃꯗꯨꯁꯨ ꯌꯦꯡꯁꯤ ꯁꯤ ꯀꯥꯏꯗꯤ ꯍꯥꯏꯅꯔꯒ ꯑꯗꯨ ꯑꯗꯨꯝ ꯇꯨꯝꯕꯅ ꯉꯝꯗꯅ ꯌꯦꯡꯈꯤꯗ꯭ꯔꯦꯕ ꯑꯗꯨꯗꯤ ꯑꯗꯣ ꯑꯗꯨꯁꯨ ꯀꯩꯅꯣꯗꯤ ꯇꯧꯕ ꯃꯥꯜꯂꯦ ꯑ ꯌꯥꯝ ꯃꯣꯏꯗꯣ ꯌꯥꯝ ꯌꯥꯝ ꯐꯖ ꯃꯦꯠꯁꯇꯣ ꯌꯥꯝ ꯐꯖꯅ ꯀꯥꯟꯅꯈꯤꯕ꯭ꯔꯥ ꯈꯪꯗꯦꯅꯦ ꯏꯁꯇꯦꯇꯁꯁꯤꯗ ꯃꯤꯈꯩꯁꯦ ꯁꯤꯔꯝ ꯗꯣꯔꯦ ꯁꯤꯔꯝꯗꯣꯔꯦ ꯌꯥꯝ ꯐ ꯍꯥꯏꯕ
ꯏꯁꯇꯦꯇꯁ ꯑꯗꯨꯝ ꯈꯪꯉꯦ ꯑꯗꯨꯒꯤꯔ ꯈꯪꯗꯦ ꯍꯣꯏꯁꯦ ꯑꯗꯣ ꯑꯁ ꯌꯥꯎꯁꯦ ꯉꯁꯥꯏ ꯑꯩ ꯃꯤꯀꯞꯇꯤ ꯊꯣꯛꯑꯝꯃꯦꯕ ꯑꯗꯣ ꯃꯥ ꯊꯦꯡꯅ ꯇꯨꯝꯕꯒꯤ ꯑꯩꯈꯣꯏꯁꯨ ꯄꯨꯡ ꯑꯅꯤ ꯍꯦꯜꯂꯦꯕꯀꯣ ꯇꯨꯝꯕꯗ ꯑꯍꯨꯝꯗꯤ ꯇꯥꯗ꯭ꯔꯤꯕ ꯃꯥꯜꯂꯦ ꯑꯗꯨꯏ ꯊꯦꯡꯅ ꯇꯨꯝꯕꯒꯤꯅꯦ ꯑꯃꯥ ꯀꯩꯅꯣ ꯇꯧꯕꯗꯣ ꯃꯤꯠ ꯄꯥꯡꯉꯝꯗꯕꯤꯗꯣ ꯇꯧꯔꯤꯅꯦ ꯍꯥꯏꯕ
ꯑꯁ ꯁꯝꯖꯤꯖꯨ ꯐꯖꯅ ꯀꯦꯟꯂꯦꯍꯦ ꯍꯧꯖꯤꯛꯀꯟꯗꯤ
ꯅꯪ ꯍꯥꯏꯕꯗꯨ ꯇꯥꯈꯤꯗ꯭ꯔꯦ
ꯇꯥꯗꯕ꯭ꯔꯣ ꯑꯃꯨꯛ
ꯇꯥꯔꯦ ꯇꯥꯔꯦ ꯐꯖꯅ ꯇꯥꯗꯕꯒꯤ
ꯅꯪ ꯏꯁꯤꯡ ꯊꯛꯀꯦ ꯇꯧꯔꯤꯔꫭ
ꯑꯣ ꯑꯩꯁꯦ ꯏꯁꯤꯡ ꯊꯛꯀꯦ ꯇꯧꯕ ꯏꯁꯤꯡꯁꯦ ꯊꯛꯑꯣꯅ ꯉꯔꯥꯡ ꯅꯪꯅ ꯍꯥꯏꯕꯗꯣ ꯅꯤꯡꯁꯤꯡꯉꯛꯄ ꯑꯗꯨꯗꯨꯒꯤ ꯊꯛꯀꯦꯅ ꯇꯧꯕ ꯑꯗꯨ ꯕꯣꯇꯜꯁꯤ ꯀꯣꯜꯂꯒ ꯂꯩ ꯁꯝꯅ ꯀꯩꯅꯣꯝꯃ ꯇꯧꯋꯦ ꯍꯥꯏꯕ ꯁꯝꯁꯦ ꯑꯃꯝꯇ ꯑꯇꯩꯗ ꯃꯣꯠꯄꯩ ꯅꯠꯇꯦꯕ ꯁꯝꯁꯤꯗ ꯀꯦꯟꯕꯒꯤꯅꯦ ꯈꯨꯟꯅꯕ ꯍꯣꯠꯅꯕꯗ ꯃꫭꯠꯁꯜꯂꯦ
ꯃꯥꯅꯦ ꯁꯝꯁꯤꯗ ꯍꯣꯠꯅꯕꯗ ꯂꯣꯏ ꯃꯣꯠꯂꯦ ꯁꯝꯖꯤꯅ ꯃꯣꯠꯍꯟꯕ ꯃꯥꯟꯕꯗꯨ ꯑꯗꯨ ꯑꯣꯏ ꯍꯥꯏꯕ
ꯍꯣꯏ ꯑꯣꯏꯌꯦꯕ ꯑꯗꯨꯗꯨꯅ ꯑꯗꯨꯝ ꯎꯝ ꯈꯤꯇꯪ ꯇꯧꯕꯒ ꯁꯝꯁꯤꯁꯨꯅꯦ ꯀꯦꯟꯂꯛꯇꯣꯒꯤ ꯉꯥꯏꯔꯒ ꯂꯩꯕ
ꯑꯁ
ꯀꯦꯟꯕꯗ ꯀꯦꯟꯕꯗ
ꯀꯔꯤ ꯍꯥꯏꯗꯣꯅꯣ ꯈꯪꯗꯦ
ꯁꯝꯁꯦ ꯌꯥꯝ ꯅꯨꯡꯉꯥꯏꯇ꯭ꯔꯦ ꯀꯩꯗꯩꯕꯩꯅꯣ ꯈꯪꯗꯦ ꯁꯨꯛ ꯌꯥꯝ ꯀꯦꯜꯂꯤꯁꯦ
ꯅꯪꯅ ꯉꯥꯡꯕꯗꯣ ꯐꯖꯅ ꯇꯥꯗꯦꯉꯣ
ꯑꯩꯅ ꯉꯥꯡꯕ ꯐꯖꯅ ꯇꯥꯗꯦ ꯑꯩ ꯏꯌ꯭ꯔꯥꯄꯤꯁ ꯂꯧꯊꯣꯛꯀꯦ ꯑꯗꯨꯗꯤ
ꯎꯝ ꯍꯧꯖꯤꯛꯇꯤ ꯈꯔ ꯇꯥꯔꯦ ꯑꯌꯨꯛꯁꯤꯕꯨ ꯍꯧꯒꯠꯂꯕꯅꯤꯅ ꯕ꯭ꯔꯦꯛ ꯇꯥꯔꯦ ꯇꯥꯔꯦ ꯕ꯭ꯔꯦꯛꯐꯥꯁ ꯀ ꯇꯧꯕꯤꯒꯗ꯭ꯔꯣ ꯅꯠꯇ꯭ꯔꯒꯅ ꯑ ꯀꯩ ꯀꯩ ꯂꯩꯒꯦ ꯕ꯭ꯔꯦꯛꯐꯥꯁ ꯀꯨꯝꯕ ꯇꯧꯕꯤꯒꯗ꯭ꯔꯣ
ꯕ꯭ꯔꯦꯛꯐꯥꯁꯁꯦ ꯇꯧꯁꯤꯔꯥ ꯈꯜꯂꯤꯕꯅꯦ ꯑꯣꯠ ꯆꯥꯁꯦꯔ ꯁꯪꯒꯣꯝꯒ
ꯑꯣ ꯑꯗꯨꯒ ꯄꯨꯡ ꯀꯌꯥꯗ ꯑꯣꯏꯅ ꯀꯩꯅꯣ ꯇꯧꯕꯤꯗꯣꯏꯅꯣ ꯆꯥꯛꯁꯤꯅ
ꯎꯝ ꯆꯥꯛꯁꯤꯅ ꯍꯣꯏ ꯑꯥꯐꯇꯔꯅꯨꯟꯗ ꯆꯥꯔꯅꯤ
ꯂꯥꯏꯐ ꯏꯁꯇꯥꯏꯜꯁꯦ ꯑꯩꯈꯣꯏꯗꯤ ꯁ꯭ꯋꯥꯏꯗ ꯂꯩꯗꯧꯕ ꯅꯠꯇꯦꯕ ꯄꯨꯔꯥ ꯑꯩꯈꯣꯏꯗꯤ ꯑꯦꯕꯣꯔꯠꯇ ꯂꯩꯗꯧꯕꯅꯦ ꯍꯥꯏꯕꯁꯦ
ꯃꯥ ꯃꯥꯅꯤ ꯃꯥꯅꯤ ꯑꯩꯩ ꯆꯥꯔꯤꯕ ꯆꯥꯛ ꯈꯨꯆꯥꯥ ꯑꯗꯨꯗꯨꯒꯤ
ꯃꯥꯥꯅꯦ ꯑꯗꯨ ꯀꯃꯥꯏꯅ ꯇꯧꯔꯒ ꯑꯩꯈꯣꯏꯅ ꯁꯥꯏꯁꯤꯗ ꯂꯩꯔꯝꯃꯤꯅꯣ ꯈꯟꯕꯗ ꯑꯩ
ꯍꯥꯏꯐꯝ ꯈꯪꯗꯦ
ꯑꯉꯛꯄ ꯑꯃ ꯑꯣꯏꯕꯕ꯭ꯔ ꯅꯪꯉꯣꯟꯗ
ꯑꯣꯏ ꯑꯣꯏ ꯑꯉꯛꯑꯦ ꯉꯛꯄ ꯑꯃ ꯐꯥꯎꯋꯦ ꯉꯛꯄ ꯑꯃꯇ ꯅꯠꯇꯦ ꯑꯅꯤꯕꯨ ꯐꯥꯎꯋꯦ
ꯑꯅꯤꯗꯩ ꯍꯦꯜꯂꯝꯅꯤ
ꯑꯣ ꯍꯦꯂꯤꯍꯦ
ꯑꯁ
ꯑꯗꯣ ꯁꯤ ꯈꯪꯗꯦꯀꯣ ꯔꯤꯗꯣꯔꯗꯗꯤ ꯁꯨꯝ ꯊꯣꯛꯑꯒ ꯂꯩꯈꯤꯕꯒꯤ ꯅꯨꯡꯉꯥꯏꯕ ꯑꯃꯁꯦ ꯄꯣꯛꯑꯦꯕ ꯈꯪꯉꯛꯑꯦꯕ ꯁꯨꯝ ꯑ ꯑꯗꯨꯝ ꯊꯣꯛꯑꯒ ꯁꯤ ꯀꯩꯅꯣꯁꯤ ꯌꯦꯡꯅꯤꯡꯉꯦ ꯍꯥꯏꯕ ꯁꯤꯒꯤ ꯑꯁꯪꯕꯤ ꯃꯌꯥꯝꯖꯦ
ꯎꯝ ꯑꯗꯨꯒ ꯏꯁꯥꯒ ꯍꯥꯏꯗꯤ ꯅꯨꯡꯁꯥꯒ ꯁꯥꯗ꯭ꯔꯗꯤ ꯁꯥꯥꯏꯅ ꯑꯗꯨꯝ ꯅꯣꯡꯃꯪꯂꯤ ꯃꯪꯂꯤꯒ ꯇꯧꯔꯗꯤ ꯊꯣꯛꯄꯗꯣ ꯉꯝꯃꯤꯗꯅ
ꯍꯣꯏ
ꯑꯩꯁꯦ ꯐꯤ ꯁꯨꯗꯧ ꯂꯩꯕꯅꯤꯅꯦ ꯐꯤꯁꯦ ꯈꯔ ꯌꯥꯝ ꯈꯔ ꯌꯥꯝꯇꯅ ꯕꯦꯗꯁꯤꯠꯇꯣ ꯕꯦꯗꯁꯤꯠ ꯑꯅꯤꯃꯨꯛ ꯁꯨꯗꯣꯏꯅꯦꯕ ꯑꯗꯨꯗꯨꯒꯤ꯫ ꯉꯔꯥꯡ ꯇꯤꯡꯉꯝꯕꯅꯤ ꯁꯨꯒꯦ ꯉꯩꯍꯥꯛ ꯂꯩꯔꯒ꯫
ꯐꯤꯖꯦ ꯑꯁ ꯎꯝ꯫ ꯅꯪꯍꯣꯔꯦꯟ ꯁꯤꯠꯇꯣꯛꯈꯤꯕꯒꯤꯕꯨꯗꯤ ꯌꯥꯝꯅ ꯅꯁꯥꯗꯣ ꯋꯥꯏ ꯁꯪꯉꯅꯤ ꯑꯩꯕꯨꯗꯤ꯫ ꯐꯤꯁꯨꯅꯕꯤ꯫ ꯂꯩꯇꯦ ꯑꯗꯣ ꯍꯧꯖꯤꯛ ꯊꯕꯛ ꯆꯠꯊꯣꯛꯇ꯭ꯔꯕꯅꯤꯅꯀꯣ ꯁꯨꯝ ꯂꯨꯖꯕ ꯀꯥꯟꯗ ꯑꯗꯨ ꯀ
ꯂꯩꯒꯤꯗꯔꯦꯕ ꯊꯕꯛ ꯆꯠꯂꯒ ꯍꯥꯏꯗꯤ ꯗꯤꯄꯥꯔꯠꯃꯦꯟꯒꯨꯝꯕ ꯆꯠꯂꯒꯗꯤ ꯂꯩꯔ ꯀꯗ꯭ꯔꯥ ꯈꯪꯗꯦ ꯑꯗꯣ ꯍꯧꯖꯤꯛꯀꯤꯗꯤ ꯁꯥꯒ ꯁꯥꯕꯅꯦ꯫ ꯂꯩꯇ꯭ꯔꯦ ꯁꯨꯅꯨ꯫
ꯑꯩ ꯈꯔ ꯂꯩ ꯑꯩ ꯅꯍꯥꯟ ꯈꯔ ꯆꯠꯂꯨ ꯈꯣꯠꯂꯨꯕ ꯇꯧꯕꯒꯤꯀꯣ꯫
ꯑꯥ ꯍꯣꯏ ꯅꯪꯗꯤ ꯌꯥꯝ ꯀꯣꯏꯌꯦ ꯀꯣꯏꯕ ꯌꯥꯝ ꯆꯠꯂꯦ꯫
ꯑꯗꯨꯗꯨꯒꯤ ꯈꯔ ꯆꯠꯊꯣꯛꯎꯕꯒꯤ ꯂꯩ ꯍꯣꯔꯦꯟ ꯐꯤ ꯐꯥꯎꯕ ꯂꯥꯛꯀꯦ ꯅꯣꯏꯗ꯫
ꯂꯥꯛꯑꯣ ꯂꯥꯛꯑꯣ ꯄꯨꯔꯣ ꯂꯥꯑꯣ꯫
ꯐꯦ ꯐꯤꯁꯦ ꯃꯊꯥꯡ ꯑꯅꯤ ꯊꯣꯛꯅꯅꯦ ꯁꯨꯗꯣꯏꯁꯦ꯫
ꯑꯣ ꯑꯅꯤꯔꯛ꯫
ꯑꯅꯤꯔꯛ ꯆꯠꯇꯣꯖꯦ ꯑꯃ ꯍꯥꯟ ꯁꯨꯗꯣꯑꯅꯤ ꯑꯃꯗꯨꯅ ꯈꯔ ꯂꯩꯔ ꯑꯃꯨ ꯁꯨꯨꯕꯔ ꯑꯗꯨꯃꯥꯏꯅ ꯇꯧꯔꯅꯤ꯫
ꯎꯝ ꯇꯧꯔꯣ ꯇꯧꯔꯣ꯫
ꯅꯠ ꯅꯠꯇ꯭ꯔꯗꯤ ꯑꯃ ꯌꯥꯝꯃꯟꯕꯒꯤ ꯁꯨꯐꯝ ꯂꯥꯛꯐꯝ ꯈꯪꯗꯕꯒꯤ ꯋꯥꯕ ꯇꯧꯋꯦ ꯑꯗꯨꯅ ꯈꯔ ꯈꯔ ꯁꯨꯔꯗꯤ ꯊꯕꯛ ꯑꯆꯤꯟꯕꯁꯨ ꯂꯩꯇꯦꯅ ꯀꯩꯁꯨ꯫
ꯍꯣꯏ ꯑꯗꯩꯗꯤ ꯐꯤꯁꯦ ꯁꯨ ꯀꯩꯅꯣ ꯇꯧꯔꯒ ꯑ ꯑꯃ꯫ ꯀꯩ ꯍꯥꯏꯅꯤ ꯂꯣꯏꯁꯟꯅꯤꯡꯕꯒꯤ ꯑꯩꯗꯤꯅꯦ ꯐꯤꯖꯦ ꯁꯨꯝ ꯁꯨꯔꯝꯕꯖꯦ ꯊꯥꯗꯣꯛꯅꯤꯡꯉꯛꯇꯣꯏꯅꯦꯕ ꯌꯥꯝ ꯊꯨꯅ꯫ ꯍꯥꯏꯗꯤ ꯂꯣꯏꯖꯅꯤꯡꯉꯛꯄꯗꯣ ꯑꯗꯨꯗꯨꯒꯤ ꯖꯔ ꯊꯥꯗꯣꯛꯅꯤꯡꯉꯛꯇꯣꯏꯅꯦꯕ꯫ ꯑꯗꯨꯏꯗꯨꯅ꯫ ꯈꯤꯇꯪ ꯈꯔ ꯈꯔ ꯈꯔꯗ ꯁꯨꯔꯒ ꯐꯧꯕꯝꯁꯨ ꯌꯥꯝ ꯂꯩꯇꯕꯅꯤꯅ ꯍꯧꯖꯤꯛꯁꯤ ꯅꯨꯡꯁꯥꯁꯨ ꯌꯥꯝ ꯁꯥꯗꯦꯗꯅ ꯅꯨꯡꯁꯥ ꯁꯥꯔꯗꯨꯝ ꯊꯨꯅ ꯀꯪꯗꯨꯕ ꯑꯗꯨ ꯀꯪꯗ꯭ꯔꯗꯤ ꯑꯃꯨꯛ ꯑꯝ ꯃꯅꯝꯖꯨ ꯑꯃꯨꯛ ꯅꯨꯡꯁꯤꯔꯣꯏꯗ꯭ꯣꯏꯅꯤꯗꯣ꯫
ꯑꯗꯨꯏꯗꯨꯅꯅꯦ ꯈꯔ ꯈꯔ ꯁꯨꯅꯕ
ꯅꯣꯡ ꯑꯗꯨꯝ ꯃꯪꯉꯒ ꯑꯌꯥꯝꯕ ꯑꯃꯖꯨ ꯂꯩꯗꯣ ꯅꯨꯡꯁꯥ ꯁꯥꯔꯒ ꯈꯪꯌꯥꯛꯌꯥꯛ ꯁꯥꯔꯅꯤ ꯑꯃꯨꯛ꯫
ꯎꯝ ꯑꯗꯣ ꯅꯨꯡꯁꯥ ꯅꯣꯡ ꯃꯪꯉꯦꯁꯦ꯫ ꯐꯗꯤ ꯐꯩ ꯍꯥꯏꯗꯤ ꯌꯥꯝ ꯁꯥꯍꯟꯗ꯭ꯔꯤꯅꯦꯕ꯫
ꯑꯁ ꯑꯃ ꯅꯨꯡꯁꯥ ꯈꯪꯌꯥꯛ ꯌꯥꯛꯄꯗꯣ ꯍꯧꯕ꯭ꯔ ꯍꯣꯔꯦꯟ ꯉꯩꯍꯥꯛ ꯄꯨꯡ ꯇꯔꯥ ꯇꯥꯔꯗꯤ ꯌꯥꯛꯂꯛꯄ ꯎꯗꯦ ꯍꯧꯖꯤꯛꯅ ꯄꯨꯡ ꯅꯤꯄꯥꯥꯟ ꯃꯥꯄꯟ ꯇꯥꯔꯕ꯫
ꯍꯧꯖꯤꯛꯁꯦ ꯃꯥꯄꯟ ꯇꯥꯔꯝꯃꯅꯤ ꯃꯥꯄꯟ ꯃꯈꯥꯏ꯫
ꯎꯝ ꯃꯥꯄꯜ ꯈꯔ ꯍꯦꯜꯂꯦ
ꯑꯗꯣ ꯑꯁꯦꯡꯕꯒꯤꯅꯦ ꯅꯨꯡꯁꯥꯁꯦ ꯑꯃꯨꯛ ꯌꯥꯝ ꯀꯟꯅ ꯋꯥ ꯂꯥꯎꯅ ꯑꯃꯨꯛ ꯀꯩꯅꯣ ꯇꯧꯊꯣꯛꯈ꯭ꯔꯗꯤ ꯑꯃꯨꯛ ꯑꯒ ꯅꯨꯡꯁꯤꯠ ꯆꯨꯊꯣꯛꯈ꯭ꯔꯗꯤ ꯑꯃ ꯃꯅꯤꯟ ꯑꯃ ꯂꯩꯕꯩ ꯃꯑꯣꯡꯗ ꯑꯗꯨꯝ ꯊꯅ ꯂꯩꯗꯤ ꯂꯩꯔꯣꯏꯗꯕꯅꯦꯕ ꯑꯗꯨꯅ ꯈꯪꯗꯦ ꯋꯦꯗꯔꯁꯦ ꯑꯩꯈꯣꯏꯅ ꯍꯥꯏꯔꯨꯕ ꯌꯥꯗꯕꯅꯤꯅ
ꯑꯁ ꯋꯦꯗꯔꯅꯤ ꯋꯦꯗꯔꯅꯤꯅ ꯑꯍꯣꯡꯗ ꯍꯣꯡꯉꯦ ꯉꯥꯏꯍꯥꯡ ꯂꯩꯔꯒ ꯅꯣꯡ ꯐꯝꯃꯒ ꯅꯣꯡ ꯑꯩ ꯈꯤꯇꯪ ꯑꯃꯛ ꯈꯦꯝꯃꯅꯤ ꯑꯗꯨ ꯈꯪ ꯌꯥꯛ ꯌꯥ ꯀꯩꯅꯣꯝ ꯁꯥꯡꯗꯣꯔꯛꯑꯅꯤꯀꯣ ꯇꯧꯔꯤꯁꯦ ꯕꯦꯔꯥꯅꯦꯕ ꯄꯨꯔꯥ
ꯃꯥꯂ ꯅꯨꯡꯁꯥ ꯈꯔ ꯌꯥꯔ ꯊꯥꯗꯣꯔꯛꯑꯅꯤ
ꯎꯝ
ꯑꯁ ꯑꯍꯥꯗ ꯅꯨꯄꯥ ꯑꯃ ꯀꯩꯅꯣ ꯇꯧꯔꯤ ꯖꯥꯔ ꯄꯨꯔꯒ ꯆꯠꯂꯤ ꯃꯥꯗꯤ ꯌꯥꯝ ꯀꯜꯂꯦ ꯅꯥꯀꯟꯗ ꯑꯃꯇꯪꯒ ꯄꯨꯔꯒ ꯌꯦꯡꯉ ꯎꯕ꯭ꯔꯥ
ꯎꯗ ꯅꯪꯅ ꯂꯦꯞꯄ ꯂꯩꯔꯦ ꯑꯣ ꯑꯣꯔꯦ ꯑꯣꯔꯦ
ꯑꯗ ꯌꯥꯝ ꯀꯂꯦ ꯑꯁꯃꯤ ꯈꯦꯆꯤ ꯊꯣꯡꯕ ꯃꯅꯝ ꯅꯝꯃꯦ ꯈꯦꯆꯤ ꯊꯣꯡꯅꯖꯥꯔꯣ ꯁ꯭ꯥꯏꯁꯦ
ꯑꯩꯈꯣꯏꯁꯨ ꯈꯦꯁꯤ ꯊꯣꯡꯉ ꯆꯥꯖꯔꯕꯗꯤꯒ
ꯌꯥꯏꯌꯦ ꯁꯦ
ꯄꯣꯠ ꯆꯩꯩ ꯂꯩꯔꯨꯔꯒ
ꯑꯥ ꯑꯗꯨꯒ ꯑꯩꯈꯣꯏꯗ ꯑꯁ ꯍꯋꯥꯏ ꯑꯗꯨꯗ ꯑꯩꯅ ꯄꯨꯔꯛꯇꯕꯅꯤꯅ ꯑꯩꯈꯣꯏꯗꯤ ꯍꯋꯥꯏꯗꯣ ꯅꯍꯥꯟ ꯑꯩꯈꯣꯏ ꯄꯣꯛ ꯂꯩꯇꯕꯒꯤ ꯇꯧꯕ ꯑꯩꯈꯣꯏ ꯄꯨꯒ ꯑꯩꯈꯣꯏ ꯕꯣꯛꯀꯁ ꯑꯗꯨꯝ ꯊꯪꯅꯅ ꯂꯩꯁꯤꯟꯗꯕꯒꯤ ꯇꯧꯕꯁꯤꯗꯅꯦ ꯀꯩꯅꯣ ꯇꯧꯕꯅꯦꯕ ꯃꯣꯏ ꯁꯨꯝ ꯍꯋꯥꯏꯒꯨꯝꯕ ꯆꯤꯅꯤꯒꯨꯝꯕ ꯀꯩꯀꯥꯁꯨ ꯁꯨꯝ ꯄꯨꯔꯒ ꯂꯥꯛꯅꯩꯗꯅ
ꯎꯝ ꯎꯝ
ꯑꯗꯨꯃꯥꯏꯅ ꯂꯥꯛꯄꯒꯤ ꯃꯌꯥꯝ ꯕꯣꯔꯥ ꯕꯣꯔꯥ ꯂꯩꯍꯧꯕꯅꯦꯕ
ꯍꯋꯥꯏ ꯂꯩꯩ ꯑꯩꯈꯣꯏꯒꯤ ꯀꯥꯡꯇꯛ ꯀꯥꯡꯇꯛꯇꯤ ꯂꯩꯇꯕ ꯃꯥꯜꯂꯦ ꯃꯨꯁꯣꯔꯤꯗꯤ ꯂꯩ
ꯑꯣ ꯑꯩꯈꯣꯏꯁꯨ ꯃꯨꯁꯣꯔꯤꯗꯤ ꯂꯩꯌꯦꯕ ꯈꯔ ꯑꯇꯛ ꯁꯤꯗ ꯌꯥꯝ ꯂꯩꯇꯕ ꯑꯩꯅ ꯍꯥꯏꯔꯤꯁꯤꯅ ꯑꯩꯈꯣꯏ ꯂꯩꯍꯧꯔꯤꯁꯤꯅ ꯀꯥꯡꯇꯛꯅꯦꯕ ꯑꯩꯅ ꯏꯃꯥꯟꯅꯕꯤꯁꯤꯗ ꯑꯩꯈꯣꯏꯗꯤ ꯀꯥꯡꯇꯛꯇꯨ ꯌꯥꯝ ꯂꯩꯍꯧꯋꯤ ꯄꯨꯔꯛꯀꯅꯨ ꯑꯩ ꯄꯨꯔꯛꯀꯦꯅ ꯍꯥꯏꯕꯅꯦꯕ ꯑꯗꯨꯗꯨꯒꯅꯦ ꯑꯩꯅ ꯑꯃꯨꯛ ꯀꯩꯅꯣ ꯇꯧꯔꯦ ꯄꯨꯔꯛꯇ꯭ꯔꯤꯕ ꯀꯥꯎꯔꯦꯕ
ꯑꯗꯨꯗꯤ ꯅꯪ ꯌꯨꯝꯗ ꯑꯝꯇꯪ ꯊꯥꯗꯕ ꯌꯥꯔꯔꯣꯏ ꯑꯀꯥꯎꯕ ꯃꯌꯥꯝꯗꯣ ꯄꯣꯔꯛꯅꯕ
ꯑꯩ ꯑꯩꯁꯦ ꯌꯨꯝꯗꯅꯦ ꯆꯠꯄ ꯀꯥꯟꯗ ꯑꯩꯅ ꯄꯨꯔꯛꯀꯦꯅ ꯈꯟꯗꯣꯏꯅꯦ ꯆꯠꯂꯝꯗꯥꯏꯁꯤꯗꯗꯤ ꯃꯌꯥꯝ ꯑꯃ ꯅꯗ ꯌꯨꯝꯁꯦ ꯌꯧꯈ꯭ꯔꯒ ꯀꯥꯎꯗꯣꯏꯅꯦꯕ ꯑꯗꯨ ꯑꯩꯅ ꯏꯔꯒꯗꯤ ꯎꯕꯅꯦꯕ ꯑꯗꯨ ꯏꯕꯁꯤꯁꯨ ꯍꯥꯏꯗꯤ ꯊꯧꯋꯥ ꯁꯥꯗꯕꯤꯗꯣ ꯈꯪꯕ꯭ꯔꯥ ꯑꯃ ꯆꯠꯂꯝꯗꯥꯏꯒꯤ ꯇꯟꯅꯁꯨ ꯇꯟꯅꯁꯨ ꯂꯥꯛꯄꯒꯤ ꯈꯔ ꯑꯎꯕ ꯈꯔ ꯍꯥꯞꯆꯤꯜꯂꯒ ꯂꯥꯛꯄꯤ ꯑꯗꯨꯃꯥꯏꯅ ꯇꯧꯕ ꯑꯗꯨꯗꯨꯒꯤꯅꯦꯅꯦ
ꯌꯨꯝꯗ ꯂꯩꯈ꯭ꯔꯗꯤ ꯑꯃꯨꯛ ꯆꯠꯂꯛꯅꯤꯡꯗꯦ ꯍꯥꯟꯅ ꯅꯨꯡꯉꯥꯏꯕꯅꯤꯅ ꯇꯠꯂꯛꯄꯒꯤ
ꯍꯣꯏ ꯍꯂꯛꯄꯗ ꯇꯜꯂꯦꯕ ꯌꯨꯝꯗ ꯑ ꯑꯗꯨꯗꯣ ꯑꯗꯨꯃꯥꯏꯅ ꯁꯨꯃꯥꯏ ꯁꯤꯗ ꯁꯨꯝ ꯂꯩꯈ꯭ꯔꯁꯨꯅꯦ ꯌꯨꯝꯗ ꯆꯠꯄꯁꯦ ꯑꯃꯨꯛ ꯇꯟꯕꯩ ꯃꯑꯣꯡ ꯑꯃ ꯇꯧꯋꯦ ꯍꯥꯏꯕ ꯍꯥꯏꯗꯤ ꯂꯩꯐꯝ ꯂꯩꯐꯝꯁꯦ ꯈꯔ ꯑꯗꯨꯝ ꯑꯗꯣ ꯌꯨꯝꯗ ꯇꯣꯏꯅ ꯇꯣꯏꯅ ꯆꯠꯄꯁꯤꯁꯨ ꯇꯟꯕ
ꯀꯝꯐꯣꯔꯇꯦꯕꯜꯗꯨꯝ ꯑꯣꯏꯈꯤꯕꯗꯣ ꯍ ꯍꯩꯅꯈꯤꯕꯗꯣ ꯑꯃ ꯂꯤꯡꯅꯤꯡꯗꯕꯗꯨꯣ ꯑꯗꯨꯅꯦꯗ
ꯍꯣꯏ ꯃꯥꯅꯦ ꯑꯩꯈꯣꯏꯁꯦ ꯑꯦꯗꯥꯞꯇꯦꯁꯟꯁꯤ ꯌꯥꯝ ꯍꯩꯕ ꯍꯥꯏꯇꯥꯔꯦ
ꯎꯝ
ꯎ ꯑꯗꯨꯗꯨꯒꯤ ꯑꯣꯏꯗꯣꯏ ꯑꯗꯣ ꯅꯪ ꯎꯠꯇꯤ ꯊꯣꯡꯕ ꯍꯩꯕ꯭ꯔꯣ
ꯍꯥꯏꯩ
ꯍꯌꯦꯌꯦ ꯑꯁꯪꯕꯗꯣ ꯑꯦꯁ ꯌꯥꯏꯅꯦ ꯑꯗꯨꯗꯤ ꯊꯣꯡꯕ ꯑꯗꯨ ꯎꯇꯤꯗꯣ ꯁ꯭ꯋꯥꯏꯗꯒꯤ ꯀꯩꯅꯣ ꯃꯌꯥꯝꯁꯦ ꯇꯧꯔꯒ ꯍꯦꯛꯑꯒ ꯃꯅꯥ ꯃꯁꯤꯡ ꯑꯁꯪꯕꯤ ꯑꯗꯣ ꯁ꯭ꯋꯥꯏꯗ ꯄꯥꯜꯂꯤꯕ ꯃꯅꯥ ꯃꯁꯤꯡ ꯑꯁꯪꯕꯤ ꯃꯌꯥꯝꯁꯤꯕꯨ ꯆꯥꯕ ꯌꯥꯕ
ꯈꯪꯦ ꯌꯥꯝꯗꯣ ꯌꯥꯎꯔꯝꯅꯤ ꯌꯥꯗꯕꯁꯨ ꯌꯥꯎꯔꯝꯅꯤ ꯌꯥꯗꯕꯁꯨ ꯥꯝꯅꯤ ꯑꯜꯂꯣꯅꯤꯅ ꯄꯨꯔꯥ ꯄꯨꯔꯥ
ꯍꯣꯏ ꯈꯦꯆꯤꯗꯨꯕꯨꯗꯤꯅꯦ ꯀꯨꯀꯔꯗ ꯊꯣꯡꯉꯁꯨ ꯌꯥꯅꯤ ꯔꯥꯏꯁ ꯀꯨꯀꯔꯗ ꯊꯣꯡꯉꯁꯨ ꯌꯥꯅꯤꯕ
ꯌꯥꯅꯤ ꯌꯥꯅꯤ ꯈꯦꯆꯤꯗꯨꯗꯤ ꯂꯥꯛꯑꯔꯣꯏ ꯍꯥꯏꯕꯅꯤꯅ ꯈꯦꯖꯤꯤꯗꯨꯗꯤ ꯂꯥꯛꯑꯦ
ꯎꯝ ꯍꯥꯏꯗꯤ ꯍꯥꯞꯆꯤꯟꯗꯕꯈꯩꯗꯣ ꯂꯣꯏ ꯍꯥꯞꯆꯤꯟꯈ꯭ꯔꯒꯅꯨ ꯑꯣꯠꯈꯥꯏꯅꯕ ꯌꯥꯅꯤꯕ
ꯎ ꯑꯗ ꯅꯪꯅ ꯇꯧꯔꯄꯅꯥꯠꯇ꯭ꯔꯣ ꯀꯣꯜꯁꯦ
ꯑꯥ ꯃꯥꯅꯦ ꯑꯗꯨꯗꯤ ꯑꯩ ꯊꯝꯃꯒꯦꯀꯣ ꯑꯥ
ꯆꯪ
ꯃꯅꯤ